ꯇꯥꯕ꯭ꯔꯥ?
ꯍꯣꯏ ꯍꯣꯏ ꯇꯥꯏꯌꯦ ꯑꯩ ꯇꯧꯔꯛꯀꯦ ꯍꯥꯏ ꯇꯧꯕꯅꯤꯅꯦ꯫ ꯎꯝ
ꯎꯝ ꯃꯊꯪꯗ ꯇꯧꯋꯣ ꯅꯪ꯫
ꯎꯝ ꯁꯦꯡꯉꯦ ꯁꯦꯡꯉꯦ ꯑ ꯐꯖꯅ ꯁꯦꯡꯉꯦ꯫ ꯀꯩꯗꯧꯔꯤꯕ꯭ꯔꯣ?
ꯍꯂꯣ
ꯑ ꯀꯔꯤ ꯀꯔꯤ ꯍꯥꯥ ꯇꯥꯕ꯭ꯔꯣ?
ꯇꯥꯕ꯭ꯔꯣ?
ꯇꯥꯏꯍꯦ ꯐꯣꯟꯗꯣ ꯂꯥꯞꯅ ꯊꯝꯒꯅꯨꯅꯦ ꯅꯥꯈꯣꯟꯗꯣ ꯐꯖꯅ ꯇꯥꯗꯦꯅꯦ꯫ ꯍꯥꯥ ꯀꯔꯤ ꯇꯧꯔꯒ ꯂꯩꯕ꯭ꯔꯣ?
ꯍꯧꯖꯤꯛꯇꯤ ꯇꯥꯕ꯭ꯔꯣ?
ꯅꯈꯣꯟꯗꯣ ꯍꯣꯏ ꯐꯖꯅ ꯇꯥꯗꯕꯅꯤꯅꯦ꯫
ꯉꯥꯏꯈꯣ ꯑꯗꯨꯗꯤ
ꯑꯦꯔꯄꯤꯁ ꯍꯥꯞꯄꯒꯤꯔꯣ?
ꯎꯝ ꯍꯩꯖꯤꯛꯇꯤ?
ꯍꯣꯍꯣꯏ ꯍꯧꯖꯤꯛꯇꯤ ꯈꯔ ꯐꯖꯅ ꯇꯥꯔꯦ꯫ ꯅꯪ ꯑꯦꯌꯔꯄꯤꯁ ꯍꯥꯞꯄꯒꯤ ꯑꯣꯏꯔꯝꯃꯅꯤꯅ꯫
ꯍꯣꯏ ꯑꯗꯨ ꯍꯥꯞꯄ
ꯈꯪꯉꯦꯕ
ꯑꯦꯛꯖꯥꯝ ꯀꯃꯥꯏ ꯇꯧꯔꯦ?
ꯑꯁ ꯄꯥꯡꯄꯥꯡ ꯑꯗꯨꯝ ꯇꯧꯈ꯭ꯔꯦꯗ꯫
ꯍꯦꯍꯦꯍꯦ
ꯇꯧꯕ ꯌꯥꯕꯗꯣ ꯑꯗꯨꯝ ꯇꯧꯈ꯭ꯔꯦ
ꯂꯣꯏꯔꯕ ꯅꯠꯇ꯭ꯔꯥ ꯑꯦꯛꯖꯥꯝ ꯑꯦꯛꯖꯥꯝ ꯑꯃꯈꯛꯇ ꯅꯠꯇ꯭ꯔꯥ?
ꯅꯠꯇꯦ ꯑꯁ ꯑ ꯗꯦꯠ ꯏꯂꯦꯚꯦꯟ ꯐꯥꯎꯅꯦ꯫
ꯁꯤꯃꯤꯁꯇꯔ ꯑꯦꯛꯖꯥꯝ ꯔꯣ ꯅꯪ ꯍꯟꯗꯛ ꯊꯥꯔꯤꯁꯦ ꯕꯦꯛꯀꯤ ꯅꯠꯇ꯭ꯔꯣ?
ꯍꯣꯏ ꯁꯤꯃꯤꯁꯇꯔꯒꯤꯅꯤ
ꯕꯦꯛꯀꯤ ꯅꯠꯇꯦꯀꯣ?
ꯑ
ꯕꯦꯛꯀꯤ ꯊꯥꯈ꯭ꯔꯦꯕ?
ꯍꯣꯏ ꯑꯃ ꯊꯥꯈ꯭ꯔꯦ꯫
ꯑ
ꯀꯔꯤ ꯀꯔꯤ ꯇꯧꯔꯒ ꯂꯩꯕ꯭ꯔꯣ ꯌꯨꯝꯗ ꯑꯗꯨꯝ ꯂꯩꯕ꯭ꯔꯣ?
ꯎꯝ
ꯃꯄꯥꯟ ꯊꯣꯛꯇꯕ꯭ꯔꯣ?
ꯑꯥ ꯊꯣꯛꯇꯦ꯫
ꯑꯝ ꯑ
ꯑꯃꯥ ꯑꯅꯤ ꯄꯥꯁꯤꯔ?
ꯍ ꯋꯥꯛꯀꯤꯡ ꯆꯠꯀꯦꯔꯥ?
ꯆꯠ ꯆ ꯇꯛ ꯇꯧꯖꯤꫪꯅ ꯈꯜꯂꯤ ꯌ‌ꯦꯍ‍ꯦ
ꯐꯩꯅꯦ ꯐꯩꯅꯦ ꯑꯁ ꯑꯩꯗꯤ ꯐꯖꯅ ꯇꯨꯝꯗꯕꯒꯤ ꯌꯥꯗ꯭ꯔꯦꯍꯦ ꯏꯁꯥꯁꯦ ꯑꯁ
ꯑꯗꫭ ꯉꯥꯏꯍꯥꯛ ꯇꯝꯗꯤ ꯇꯨꯝꯃꯅꯤꯗ
ꯎꯝ ꯋꯥꯔꯒ ꯂꯩꯌ‌ꯦꯕ ꯈꫭꯡꯇꯤ ꯆꯠꯄꯅ‌ꯦ ꯑꯁꯤꯗꯌꯨꯛ ꯂꯥꯛꯇ ꯉꯥꯏꯔꯤ ꯑꯩꯁꯨ ꯁꯥꯏꯗꯒꯤ ꯏꯠ ꯊꯣꯛꯑꫭꯀꫭ ꯎꯝ ꯉꯁꯥꯏꯗꯣ ꯅꯣꯡ ꯆꯣꯕ꯭ꯔꯣ ꯑꯣꯏꯔꯣꯝꯗꯁꯨ
ꯍꯣꯏ ꯆꯨꯏꯋ‌ꯦ ꯑꫭꯡ ꯁꯤ ꯁꯤ ꯁꯤꯠ ꯆꯤꯠꯂꯩ ꯅꯣꯡꯁꯨ ꯇꯥꯑ‌ꯦ
ꯎꯝ
ꯍꯣꯏꯖꯝ
ꯑꯣꯡꯁꯦ ꯈꯔ ꯀꯟꯅ ꯆꯨꯔꯗꯤ ꯐꯒꯗꯕ ꯀꯣ
ꯑꯥ ꯑꯩꯈꯣꯏ ꯗꯗꯤ ꯌꯥꯝ ꯇꯣꯏꯅ ꯆꯨꯏꯑꯦ ꯈꯩꫪꫭꯝꯗꯤ ꯌꯥꯝ ꯇꫭꯅ ꯆꯨꯏꯌ‌ꯦ ꯑꯥ
ꯎꯝ
ꯆꯤꯡ ꯈꯔ ꯅꯛꯄꯅꯤꯅꯀꯣ
ꯍꯪꯗ‌‌ꯦꯗ ꯑꯗꯨꯄꯨ ꯂꯩꯇ‌ꯦ
ꯆꯤꯡ ꯈꯔ ꯅꯛꯄꯅꯤꯅ ꯀꯩꯅꯣꯗꯣ ꯑꯗꯣ ꯀꯛ ꯆꯤꯡꯗ ꯇꯧꯋꯦꯕ ꯀ꯭ꯂꯥꯎꯠꯁꯤꯡꯁꯦ
ꯎꯝ ꯑꯩꯈꯣꯏ ꯔꯣꯝꯗꯗꯤ ꯑꯁ ꯀꯟꯅ ꯆꯨꯔꯝꯃꯨꯅꯦ ꯍꯟꯗꯛꯁꯦ ꯅꯣꯡꯁꯦ ꯂꯦꯞ ꯇꯟꯅꯒꫭ
ꯃꯩꯏ ꯂꯥꯛꯇꯕꯒ ꯅꯣꯡ ꯆꯨꯕꯒ ꯀꯔꯤ ꯀꯔꯤꯅꯣ ꯑꯗꯨꯝ ꯇꯧꯔꯒ ꯂꯩꯔꯝꯃꯣ ꯃꯅꯤ ꯑꯩꯈꯣꯏꯔꯣꯝꯗꯗꯤ
ꯖꯨꯂꯥꯏ ꯑꯀꯥꯁ ꯍꯥꯏꯕꯁꯤꯗꯤꯀꯣ ꯅꯨꯡꯉꯥꯏꯇꯦꯗ ꯑꯩꯈꯣꯏ ꯑꯩꯈꯣꯏꯔꯣꯝꯗ ꯂꯩꯕꯀꯣ ꯇꯥꯌ‌ꯦꯡꯂꫭꯡꯗ ꯂꯩꯕꯁ‌ꯦ
ꯀꯩꯅꯣꯗꯤ ꯂꯥꯛꯄ꯭ꯔꯣ ꯃꯄꯨꯗꯤ
ꯍꯥꯏꯕꯗꯤ ꯁꯤ ꯌꯨꯝ ꯌꯨꯝꯕꯨꯔꯣ
ꯑꯥ
ꯑꯁ ꯂꯥꯛꯇ‌ꯦꯗ
ꯂꯥꯛꯑꯁꯨ ꯃꯊꯛꯇ ꯀꯥꯔꯝꯃꯣꯏꯀꯣ
ꯑꯍꫭꯏ ꯂꯥꯛꯄꯁꯨ ꯈꯪꯗꯦꯗ ꯃꯈꯥꯗꯁꯨ
ꯎꯝ
ꯄꯥꯟꯕ ꯃꯥꯜꯂ‌‌ꯦꯅꯦ
ꯑꯥ
ꯃꫭꯏꯁꯦ
ꯆꯥꯊꯕꯗꯤ ꯑꯥ
ꯍꯥꯥ ꯀꯔꯤ ꯍꯥꯏꯕ ꯍꯣꯏ ꯍꯣꯏ ꯇꯥꯏꯌꯦ
ꯔꯒꯦꯅ ꯄꯩꯁꯥ ꯇꯥ
ꯑꯗꯨꯝ ꯖꯤꯄꯤꯗꯒꯤ ꯑꯗꯨꯝ ꯀꯥꯞꯄꯅꯤꯗ ꯑꯣ
ꯅꯨꯡꯉꯥꯏꯗꯤ ꯅꯨꯡꯉꯥꯏꯕꯅꯤꯗ ꯅꯣꯏꯒꯤ ꯌꯥꯝꯐꯣꯗꯁꯨ
ꯍꯣꯏ ꯍ ꯅꯨꯡꯥꯏ ꯀ
ꯦ ꯇ
ꯎꯝ ꯃꯆꯥꯅꯨꯄꯤꯗꯣ ꯑꯩꯈꯣꯏ ꯀ꯭ꯂꯥꯁꯃꯦꯠꯅꯤꯅꯦ
ꯎꯝ ꯑ
ꯍꯥꯏꯗꯤ ꯂꯩꯔꯛꯗꯤ ꯈꯔ ꯍꯥꯏꯕ ꯃꯥꯜꯂꯦ
ꯑꯩꯈꯣꯏꯅ ꯈꯔ ꯀꯩ ꯍꯥꯏꯕ
ꯑꯉꯥꯡ ꯑꯣꯏꯔꯤꯉꯩꯒꯤ ꯕꯦꯛꯒ꯭ꯔꯥꯎꯟꯗꯣ ꯃꯃꯥꯗꯣ ꯁꯥꯏꯟꯁꯀꯤ ꯑꯣꯖꯥ ꯑꯣꯏꯕꯅꯤꯅ
ꯎꯝ ꯏꯪꯂꯤꯁ ꯀꯨꯝꯕꯁꯨ ꯐꯖꯅꯗꯤ ꯉꯥꯡꯉꯦ ꯃꯥꯒꯤ ꯏꯪꯂꯤꯁꯁꯨ ꯐꯩꯌꯦꯗ ꯃꯃꯥꯗꯀꯣ ꯑꯗꯨ ꯃꯥꯒꯤ ꯇꯦꯛꯁꯀꯨꯝꯕ ꯃꯥꯅ ꯉꯥꯡꯕꯗꯣ
ꯑꯥ ꯍꯥꯟꯅ ꯍꯥꯟꯅ ꯑꯦꯝ ꯕꯤ ꯁꯤꯗꯁꯨ ꯑꯣꯖꯥ ꯑꯣꯏꯔꯝꯕꯅꯤ ꯍꯥꯏ
ꯑꯥ
ꯃꯤꯁꯤ ꯍꯥꯏꯅ ꯁ꯭ꯀꯨꯜ ꯑꯃ ꯂꯩꯔꯝꯃꯦꯕ ꯁꯤꯗꯤ ꯂꯩꯇ꯭ꯔꯦ
ꯑ ꯑꯣꯏꯔꯝꯃꯅꯤ ꯍꯟꯗꯛꯁꯨ ꯑꯣꯖꯥ ꯑꯣꯏꯕ ꯃꯥꯜꯂꯦ ꯀꯔꯤ ꯁ꯭ꯀꯨꯜꯗꯔ
ꯑꯥꯔ ꯀꯦ ꯁꯅꯥꯇꯣꯝꯕꯤꯗ ꯀꯦꯃꯤꯁꯇ꯭ꯔꯤꯒꯤ ꯑꯣꯖꯥ ꯑꯣꯏ
ꯑꯣ
ꯀ꯭ꯂꯥꯁ ꯇ꯭ꯌꯦꯋꯦꯜ ꯑꯦꯂꯚꯦꯟ ꯇꯨꯌꯦꯋꯦꯜꯐꯒꯤꯀꯣ
ꯑꯣ ꯑꯗꯨꯗꯤ ꯑꯗꯨꯝ ꯍꯥꯏꯕ ꯃꯥꯜꯂꯦꯗ ꯃꯥꯁꯦ ꯑꯆꯥꯥ ꯑꯗꯨꯀꯦ
ꯃꯥꯒꯤ ꯃꯅꯥꯎꯅꯨꯄꯥꯗꯨꯁꯨ ꯌꯨ ꯑꯦꯁ ꯑꯦꯗ ꯂꯩ ꯑꯅ
ꯑꯥ ꯈꯪꯗꯦ ꯆꯦ ꯄꯨꯠꯇ
ꯅꯦꯌꯨꯝꯕꯨ ꯅꯦꯛꯁꯀꯤ ꯅꯩꯒꯤ ꯐ꯭ꯂꯣꯔꯒꯤ ꯍꯦꯛ ꯃꯊꯪꯗ ꯂꯩꯕꯗꯨ
ꯑꯣ
ꯌꯨ ꯑꯦꯁꯇ ꯂꯩꯕꯅꯦꯕ
ꯎꯝ ꯑꯩꯈꯣꯏꯕꯨꯗꯤ ꯋꯥꯔꯤ ꯐꯖꯅ ꯁꯥꯗꯦꯗ ꯑꯗꯨꯝ ꯀꯣꯜꯒꯨꯝꯕꯁꯨ ꯇꯧꯔꯛꯇꯦ ꯑꯗꯨꯝ ꯈꯔ ꯆꯥꯟꯅꯗꯕ ꯃꯥꯜꯂꯦ
ꯀꯔꯤ ꯑꯗꯨꯝ ꯁꯔꯗ
ꯑꯥ
ꯑꯩ ꯂꯩꯔꯤꯉꯩꯗꯨꯗꯤ ꯑꯗꯨꯝ ꯁꯔ
ꯑꯩꯉꯣꯟꯗꯤ ꯋꯥꯔꯤ ꯁꯥꯗꯗꯥ
ꯀꯝꯁꯤꯡ ꯃꯁꯂꯝ ꯁꯥꯕꯅꯤ ꯀꯝꯁ ꯃꯁꯂꯝ ꯅꯤꯡꯁꯤꯡꯉꯁꯨ ꯑꯗꯨꯝ ꯂꯤꯈꯤꯌꯦꯗꯣ ꯃꯣꯏꯒꯤ ꯏꯃꯨꯡꯒꯤ ꯁꯂꯝ
ꯑꯥ ꯑꯩꯈꯣꯏꯁꯦ ꯑꯁꯗꯔꯦꯗ
ꯑꯗꯨ ꯀꯩꯅꯣꯃꯗꯤ ꯇꯧꯔꯣ ꯒꯦꯞꯇꯤ ꯊꯝꯃꯨꯔꯨꯅꯨꯔ
ꯍꯥꯥ
ꯒꯦꯞꯇꯤ ꯊꯝꯃꯨꯔꯥꯅꯨꯕ ꯃꯥꯁꯇꯔ ꯆꯠꯊꯔꯣ
ꯊꯝꯃꯨꯒꯅꯨ ꯍꯥꯏꯕ
ꯅꯠꯇꯦ ꯃꯥꯁꯇꯔ ꯆꯠꯊꯔꯨꯕ
ꯈꯣꯡꯗꯔꯤꯗ ꯑꯁ ꯈꫭꯗ꯭ꯔꯤ ꯍꯧꯖꯤꯏꯁꯤ
ꯎꯝ ꯑꯗꯨꯗꯤ ꯀꯣꯟꯅ ꯇꯅꯒꯗꯕꯅꯤ
ꯅꯠꯇ꯭ꯔꯒ ꯑꯩꯒꯤꯁꯤꯗ ꯑꯃꯨꯛ ꯆꯪꯉꯒꯦ ꯍꯥꯏꯕ꯭ꯔꯥ
ꯑꯁ ꯌꯥꯗ ꯑꯗꯨꯗ ꯍꯟꯅꯣꯔꯅꯤꯗꯥꯈꯣꯏꯁꯦ
ꯅꯣꯏꯗꯤ ꯈꯔ ꯑꯉꯥꯡ ꯑꯣꯏꯕꯅꯤꯅ ꯌꯥꯗꯤ ꯍꯥꯏꯗ ꯑꯗꯣ ꯑꯩꯈꯣꯏꯗꯤ ꯌꯥꯔꯔꯣꯏ
ꯍꯥ
ꯅꯣꯏꯗꯤ ꯅꯣꯏꯗꯤ ꯈꯔ ꯑꯉꯥꯡ ꯑꯣꯏꯕꯅꯤꯅ ꯌꯥꯏꯑꯌꯦꯕ ꯑꯩꯈꯣꯏꯗꯤ ꯌꯥꯗ꯭ꯔꯦꯔꯤꯕ
ꯍꯣꯏꯗ ꯍꯣꯏꯗ ꯑꯍꯟ ꯑꯣꯏꯕꯅꯤꯅ ꯅꯣꯏꯗꯤ
ꯅꯣꯏꯒꯤꯗꯤ ꯃꯇꯝ ꯌꯥꯝ ꯂꯩꯔꯦ
ꯑꯦꯕ
ꯎꯝ
ꯍꯩꯊꯣꯏ ꯁꯤꯡꯊꯣꯏꯔꯕ ꯏꯕꯨꯡ
ꯎꯝ ꯎꯝ ꯎꯝ
ꯃꯈꯣꯟ ꯇꯥꯕ꯭ꯔꯣ
ꯅꯪꯒꯤꯔꯣ
ꯑꯥ ꯌꯨꯝ ꯁꯥꯕꯒꯤ
ꯑ ꯇꯥꯗꯤꯗ ꯍꯧꯖꯤꯛꯇꯤ ꯇꯥꯗꯤ ꯇꯥꯗꯤꯦ ꯍꯣꯏ ꯀꯟꯗ꯭ꯔꯗꯤ ꯇꯥꯗꯤꯗ ꯃꯔꯛ ꯃꯔꯛꯇꯗꯤ ꯑꯗꯨꯝ ꯀꯟꯕ ꯃꯇꯝ ꯂꯩ ꯑꯩꯅ
ꯌꯨꯝ ꯁꯥꯔ ꯂꯩꯌꯦꯕ
ꯑꯥ
ꯂꯩꯆꯦ ꯁꯣꯄꯅꯦ
ꯎꯝ ꯊꯃꯦ
ꯈꯪꯗ꯭ꯔꯦꯗ ꯇꯧ ꯏꯁ
ꯎꯝ ꯋꯥꯕ ꯄꯨꯟꯁꯤ ꯍꯥꯏꯕꯗꯣ ꯑꯣꯏꯔ ꯃꯥꯜꯂꯦꯗ ꯑꯩꯈꯣꯏꯁꯦ
ꯍ ꯍ ꯑ
ꯀꯔꯤ ꯇꯧꯁꯤꯔꯥ ꯈꯪꯗ꯭ꯔꯦ
ꯎꯝ
ꯁꯤ ꯁꯔ
ꯈꯜꯒꯍꯦ ꯅꯍꯦ ꯅꯋꯥꯏ
ꯎ ꯆꯠꯊꯔꯅꯦ ꯃꯁꯇꯔꯁꯗ ꯍꯤꯁꯇ꯭ꯔꯤꯒꯤꯒꯨꯝꯕꯗ ꯆꯠꯄ ꯌꯥꯗ꯭ꯔꯕ ꯑꯗꯣ
ꯁꯤꯌꯥꯔꯣꯏ ꯑꯩꯈꯣꯏ ꯑꯣꯅꯔꯁ ꯂꯧꯑꯣ ꯑꯣꯏꯅ
ꯎꯝ
ꯑꯗꯣ ꯄꯤ ꯑꯩꯆ ꯗꯤꯒꯨꯝꯕꯗ ꯏꯁꯄꯤꯦꯁꯦꯂꯥꯏꯖꯦꯁꯟ ꯑꯃꯐꯛ ꯊꯤꯒꯅꯦꯕ